ꯍꯜꯂꯣ
ꯌꯥꯏꯌꯦ
ꯇꯥꯔꯤꯕ꯭ꯔꯣ
ꯇꯥꯏꯌꯦ ꯇꯥꯏꯌꯦ
ꯑꯁ ꯉꯁꯤꯁꯦ ꯅꯦꯠꯋꯥꯛꯁꯦ ꯏꯅꯨꯡ ꯅꯨꯡꯉꯥꯏꯇꯕꯖꯥꯠꯅꯦ ꯍꯦ
ꯑꯁ ꯊꯥꯎ ꯂꯩꯗꯕ ꯑꯩꯈꯣꯏꯗꯨꯁꯨ ꯀꯣ
ꯑꯣ ꯑꯁ
ꯇꯤꯖꯤꯒꯤꯗꯣ ꯍꯧꯖꯤꯛꯇꯤ ꯍꯥꯟꯈ꯭ꯔꯦ ꯑꯃꯨꯛ
ꯑꯣ ꯑꯩꯗꯤ ꯑꯩꯒꯤ ꯑꯩꯈꯣꯏ ꯁ꯭ꯋꯥꯏꯗꯒꯤꯔꯥ ꯍꯥꯏꯅ ꯈꯜꯂꯨꯕꯀꯣ
ꯑꯁ ꯅꯣꯏꯗꯒꯤꯁꯨ ꯑꯣꯏꯔꯝꯕꯁꯨ ꯌꯥꯏ ꯑꯩꯈꯣꯏ ꯑꯩꯗꯤ ꯑꯩꯈꯣꯏꯗꯗꯤ ꯅꯦꯠꯋꯥꯛ ꯐꯠꯇꯦ ꯍꯥꯏꯕꯗꯤ ꯅꯠꯇꯦ ꯑꯗꯨꯝ ꯌꯥꯏꯌꯦ
ꯑꯆꯥ ꯑꯆꯥ ꯆꯥ ꯍꯧꯖꯤꯛꯀꯥꯟꯗꯤ ꯃꯤ ꯏꯟꯇꯔꯅꯦꯠ ꯌꯨꯁ ꯇꯧꯕꯁꯨ ꯌꯥꯝꯕꯅꯤꯅꯀꯣ
ꯎꯝ
ꯑꯗꯨ ꯑꯣꯏꯔ ꯅꯦꯠ ꯏꯁꯄꯤꯗ ꯑꯗꯨ ꯇꯞꯄꯁꯨ ꯑꯣꯏꯔꯝꯕ ꯌꯥꯏ
ꯎꯝ
ꯀꯔꯤ ꯀꯔꯤ ꯇꯧꯔꯒ ꯂꯩꯔꯦ ꯍꯧꯖꯤꯛꯀꯥꯟ
ꯑꯩꯁ ꯅꯣꯡ ꯆꯨꯔꯣ ꯆꯨꯝꯃꯟꯕꯒꯤ ꯌꯨꯝꯗ ꯑꯗꯨꯝ ꯂꯩꯅꯦ
ꯑꯁ ꯑꯩꯈꯣꯏ ꯁꯋꯥꯏꯗꯤ ꯑꯁ ꯅꯣꯡꯒ ꯄꯥꯛ ꯎꯗꯦꯏꯅꯦ ꯑꯩꯈꯣꯏꯅꯗꯤ ꯈꯧ ꯈꯧꯔꯥꯡꯅ ꯉꯥꯏꯔꯨꯕꯀꯣ ꯑꯗꯨꯗꯣ ꯑꯁ ꯄꯥꯛ ꯎꯗꯦ ꯅꯣꯡꯁꯦ ꯑꯁ ꯄꯥꯛ ꯂꯥꯛꯇꯦꯅꯦ ꯍꯧꯖꯤꯛꯀꯥꯟꯁꯦ ꯆꯤꯡꯔꯣꯝꯗ ꯆꯤꯡꯔꯣꯝꯗ ꯅꯣꯡ ꯐꯖꯅ ꯇꯥꯕ ꯃꯥꯜꯂꯤꯅꯦ
ꯍꯣꯏ ꯑꯩꯈꯣꯏꯗꯗꯤ ꯐꯖꯅ ꯇꯥꯏꯍꯦ ꯂꯦꯟꯁ꯭ꯂꯥꯏꯠ ꯇꯧꯕꯁꯤꯒ ꯂꯣꯏꯔꯦ
ꯑꯁ ꯁꯤꯗꯁꯤꯅꯦ ꯈ꯭ꯋꯥꯏꯗꯒꯤ ꯇꯜꯂꯤꯁꯦ ꯅꯣꯡ ꯆꯨꯕꯗꯤ ꯄꯥꯝꯗꯤ ꯄꯥꯝꯃꯦ ꯑꯗꯨ ꯑꯣꯏꯔꯁꯨ ꯁꯤ ꯁꯨꯃꯥꯏꯅ ꯇꯧꯕꯗꯗꯤ ꯑꯃꯨꯛꯀ ꯍꯩꯅꯗꯕ ꯄꯥꯝꯗꯕ ꯍꯥꯏꯇꯥꯔꯦꯅꯦ
ꯎꯝ ꯂꯩꯕ ꯇꯨꯝꯕꯕꯨꯗꯤ ꯈꯔ ꯐꯩ ꯏꯪꯉꯦ
ꯑꯁ ꯑꯩꯈꯣꯏ ꯁ꯭ꯋꯥꯏꯗꯗꯤ ꯂꯧꯔꯒ ꯀꯩꯅꯣꯗ ꯃꯩ ꯃꯊꯛꯇ ꯂꯧꯔꯒ ꯂꯩꯕꯒ ꯆꯞ ꯃꯥꯟꯅꯩꯅꯦ ꯅꯨꯡꯗꯥꯛ ꯑꯣꯏꯔꯣ ꯕꯤꯜꯗꯤꯡ ꯑꯣꯏꯕꯅꯤꯅ ꯅꯨꯡꯊꯤꯜꯗ ꯐꯖꯅ ꯅꯨꯡꯁꯥ ꯌꯩꯔꯝꯕꯗꯣ ꯅꯨꯡꯗꯥꯡꯗꯗꯤ ꯄꯨꯔꯥ ꯔꯤ ꯔꯤꯐ꯭ꯂꯦꯛꯁꯟ ꯊꯣꯛꯑꯦꯕꯀꯣ
ꯎꯝ
ꯍꯦꯟꯅ ꯍꯦꯟꯅ ꯏꯪꯊꯕ ꯉꯝꯕ ꯄꯣꯠ ꯅꯠꯇꯦꯍꯦ ꯍꯧꯖꯤꯛꯀꯥꯟꯁꯦ ꯑꯁ ꯌꯥꯎꯑꯦꯅꯦ
ꯑꯁ
ꯅꯣꯡꯉꯟꯂꯝꯗꯏꯗꯤ ꯄꯣꯉꯥꯟꯂꯝꯗꯥꯏꯗꯤ ꯈꯔ ꯐꯔꯝꯒꯅꯤ
ꯑꯥ ꯑꯗꯨꯗꯤ ꯑꯗꯨꯗꯤ ꯈꯔ ꯀꯩꯅꯣ ꯅꯨꯡꯉꯥꯏꯌꯦ
ꯎꯝ ꯑꯁ ꯑꯩꯈꯣꯏꯗꯤ ꯅꯣꯡ ꯇꯥꯃꯟꯕꯒꯤ ꯄꯜꯂꯩ ꯂꯝꯕꯤꯁꯤꯒ ꯂꯩꯈꯣꯝꯅ ꯃꯄꯥꯟ ꯊꯣꯛꯄ ꯌꯥꯗꯦꯅꯤ
ꯑꯁ ꯑꯗꯨ ꯑꯗꯨꯃꯥꯏꯅ ꯇꯧꯕ ꯃꯇꯝꯗ ꯌꯨꯝꯗ ꯂꯩꯔꯒ ꯑꯍꯥꯎ ꯑꯍꯥꯎꯕ ꯆꯥꯔꯒ ꯍꯛꯆꯥꯡ ꯁꯦꯝꯍꯧꯗ꯭ꯔꯗꯤ ꯎꯄꯥꯏ ꯂꯩꯔꯣꯏꯀꯣ
ꯑꯩꯁ ꯑꯍꯥꯎꯕ ꯆꯥꯅꯤꯡꯉꯥꯏꯁꯨ ꯃꯄꯥꯟ ꯊꯣꯛꯇ꯭ꯔꯗꯤ ꯐꯪꯗꯦꯅꯦ
ꯃꯨꯛ ꯑꯗꯨꯁꯨ ꯑꯃꯨꯛꯀ ꯕꯦꯔꯥ ꯀ ꯕ ꯀꯣ
ꯎꯝ ꯃꯂꯥꯟ ꯊꯣꯛꯄ ꯌꯥꯗꯕꯅꯤꯅ ꯍꯥꯎꯕꯁꯨ ꯐꯪꯗꯦ ꯍꯥꯎꯗꯕꯁꯨ ꯐꯪꯗꯦ
ꯌꯨꯝꯗ ꯌꯨꯝꯗ ꯑꯔꯩ ꯑꯔꯩꯕꯗꯣ ꯆꯧ
ꯎ ꯑꯩꯁ ꯌꯨꯝꯗ ꯑꯔꯩ ꯑꯔꯩꯕꯗ ꯑꯗꯨꯝ ꯆꯥꯔꯤꯅꯦ
ꯑꯣ ꯑꯗꯨꯃꯥꯏꯅ ꯇꯧꯗꯕꯅꯦ ꯑꯉꯥꯡꯁꯤꯡꯗꯤ ꯁꯨꯇꯤ ꯂꯥꯛꯇꯕ꯭ꯔꯥ
ꯑꯉꯥꯡꯁꯤꯡ ꯍꯣꯏ ꯂꯥꯛꯍꯟꯗꯦ ꯍꯧꯖꯤꯛ ꯍꯟꯗꯛ
ꯑꯣ
ꯑ ꯁꯣꯝꯗꯗꯤ ꯕꯤ ꯕꯤ ꯑꯦꯁ ꯂꯩꯗꯝꯕꯅꯤꯅꯀꯣ
ꯑꯣ
ꯕꯤ ꯕꯤ ꯑꯦꯁ ꯂꯩꯕ ꯃꯐꯝꯗ ꯂꯩꯈ꯭ꯔꯁꯨꯅꯨꯅ
ꯑ ꯑꯉꯥꯡꯁꯤꯡ ꯂꯥꯏꯔꯤꯛ ꯇꯝꯕ ꯂꯣꯏꯗ꯭ꯔꯤ ꯐꯥꯎꯗꯤ ꯌꯨꯝꯗ ꯄꯥꯛ ꯌꯨꯝꯗ ꯇꯣꯏꯅ ꯂꯥꯛꯍꯟꯕꯗꯣ ꯌꯥꯝ ꯐꯠꯇꯕꯅꯤ
ꯎꯝ ꯇꯁ ꯂꯝꯕꯤꯁꯨ ꯆꯠꯊꯣꯛ ꯆꯠꯁꯤꯟ ꯇꯧꯕꯗꯁꯨ ꯅꯨꯡꯉꯥꯏꯗꯕꯀꯣ ꯑꯉꯥꯡꯅꯤꯅ ꯒꯥꯔꯤ ꯇꯣꯡꯕꯗꯁꯨ ꯈꯔ ꯄꯠ ꯇꯥꯏꯌꯦꯕ
ꯑꯗꯨꯁꯨ ꯄ꯭ꯔꯣꯕ꯭ꯂꯦꯝꯗꯤ ꯌꯥꯝ ꯃꯦꯟ ꯄ꯭ꯔꯣꯕ꯭ꯂꯦꯝꯕ ꯑꯣꯏꯅꯀꯣ
ꯎꯝ
ꯍꯥꯏꯋꯦ ꯅꯠꯇꯕꯅꯤꯅ ꯂꯝꯕꯤ ꯊꯣꯡꯁꯦ
ꯎꯝ
ꯕꯤꯔꯥ ꯌꯥꯝ ꯀꯥꯏꯕ
ꯑꯦꯁ ꯒꯥꯔꯤ ꯔꯤꯖꯥꯚ ꯐꯥꯎꯕ ꯆꯥꯅꯤꯡꯗ꯭ꯔꯦꯍꯦ ꯍꯟꯗꯛ
ꯒꯥꯔꯤ ꯃꯄꯨꯁꯤꯡꯁꯨ ꯄꯩꯁꯥ ꯄꯥꯝꯔꯝꯈꯤꯔꯣꯏꯅꯦ ꯍꯧꯖꯤꯛꯀꯥꯟ
ꯎꯝ ꯄꯩꯁꯥꯕꯨꯗꯤ ꯀꯔꯤꯁꯨ ꯅꯠꯇꯦ ꯁꯤꯅꯤ ꯂꯝꯕꯤꯗꯨ ꯉꯁꯤ ꯂꯝꯕꯤ ꯁꯦꯝꯁꯦ ꯇꯧꯕꯅꯦ ꯑꯗꯣ ꯅꯣꯡ ꯇꯥꯔꯛꯄꯒꯤ ꯑꯃꯨꯛ ꯁꯦꯝꯗꯔ꯭ꯤꯅꯤ
ꯑꯁ ꯅꯣꯡ ꯀꯔꯤ ꯀꯩꯁꯨ ꯀꯩ ꯀꯩꯅꯣ ꯂꯝꯕꯤ ꯊꯣꯡꯗꯤ ꯃꯇꯝ ꯈꯨꯗꯤꯡꯃꯛ ꯑꯗꯨꯝ ꯀꯩꯅꯣꯗ ꯊꯝꯒꯗꯕꯅꯤꯅꯦ
ꯎꯝ ꯑꯁ ꯑꯩꯈꯣꯏ ꯗ꯭ꯔꯦꯟꯗꯣ ꯐꯖꯅ ꯁꯦꯝꯗꯕꯅꯤꯅꯀꯣ
ꯎꯝ
ꯅꯣꯡ ꯍꯦꯛ ꯇꯥꯔꯛꯄꯗ ꯂꯝꯕꯤ ꯑꯗꯨꯝ ꯌꯥꯗꯦꯅꯦ
ꯄꯨꯈ꯭ꯔꯤ ꯑꯣꯜꯂꯦ ꯍꯥꯏꯕꯗꯣ ꯍꯥꯏꯕꯗꯨꯣ ꯇꯥꯕ꯭ꯔꯥ
ꯎꯝ ꯃꯔꯛ ꯃꯔꯛꯇꯗꯤ ꯑꯗꯨꯝ
ꯂꯧ ꯂꯤꯡꯕ ꯌꯥꯕꯅꯤ
ꯑꯁ ꯉꯥꯒꯨꯝꯕꯁꯨ ꯂꯩꯔꯝꯅꯤꯅꯦ ꯑꯗꯨꯗꯤ
ꯍꯪꯪ ꯍꯪꯉꯣꯏ
ꯑ ꯑꯁ ꯑꯗꯨ ꯑꯗꯨ ꯐꯩꯅꯦ ꯑꯁ ꯑꯩꯁꯨ ꯅꯍꯥꯟ ꯑꯗꯨ ꯂꯧ ꯑꯗꯨ ꯂꯧꯕ ꯆꯠꯄꯣꯀꯣ ꯑꯁ ꯈꯣꯏ ꯁꯋ꯭ꯥꯏꯒꯤꯁꯦ ꯑꯁ ꯆꯥꯎꯋꯤꯍꯦ
ꯆꯥꯎꯕꯅꯦ
ꯑꯅꯤ ꯑꯍꯨꯝ ꯑꯅꯤ ꯑꯍꯨꯝ ꯐꯥꯕ ꯀꯥꯟꯗ ꯑꯩꯁ ꯗꯨꯝ ꯌꯥꯕꯖꯥꯠꯅꯤ
ꯎꯝ
ꯑꯈꯣꯏ ꯅꯍꯥꯟ ꯂꯝꯕꯤꯗ ꯆꯠꯂꯒ ꯈꯨꯟꯕꯗꯨꯗꯤ ꯑꯁ ꯑꯗꯨꯗꯤ ꯑꯗꯨꯗꯤ ꯀꯩꯅꯣ ꯄꯔꯁꯦꯟꯇꯦꯖ ꯑꯃ ꯐꯥꯎ ꯌꯥꯎꯗ꯭ꯔꯦ ꯁꯣꯝꯒꯤ ꯈꯜꯂꯨꯔꯒꯀꯣ ꯑꯁ ꯅꯍꯥꯟ ꯕꯨꯔꯥ ꯕꯨꯔꯥ ꯇꯪꯈꯥꯏ ꯑꯃ ꯐꯪꯕꯋꯥꯅꯤꯗ
ꯑꯩꯁ
ꯁꯦꯝꯁꯥ ꯁꯣꯝꯗꯗꯤ ꯑꯄꯤꯛꯄ ꯑꯩꯈꯣꯏꯗꯤ ꯑꯄꯤꯛꯄ ꯂꯧꯗꯦ ꯑꯆꯥꯎ ꯑꯆꯥꯎꯕ ꯈꯛꯇ ꯀꯣ
ꯎꯝ
ꯗꯨꯈꯛꯇ ꯂꯧꯔꯤꯕ
ꯍꯧꯖꯤꯛꯁꯨ ꯑꯗꯨꯝ ꯂꯩꯕ꯭ꯔꯥ
ꯍꯣꯏ ꯅꯣꯡ ꯍꯦꯛ ꯆꯨꯔꯗꯤ ꯑꯁ ꯌꯥꯝꯅ ꯅꯣꯡꯁ ꯅꯣꯡꯁ ꯆꯨꯗ꯭ꯔꯗꯤ ꯌꯥꯝ ꯂꯩꯕꯨꯗꯤ ꯂꯩ ꯑꯗꯨ ꯃꯄꯥꯟ ꯊꯣꯛꯇꯦꯕꯀꯣ ꯅꯣꯡ ꯍꯦꯛ ꯆꯨꯑꯕ ꯑꯗꯨ ꯃꯇꯝꯅ ꯊꯧꯔꯛꯄ ꯀꯥꯟꯗꯗꯤ ꯑꯁ ꯇꯣꯔꯆ ꯂꯥꯏꯠ ꯀꯩꯅꯣ ꯄꯥꯏꯔꯒ ꯆꯠꯄ ꯀꯥꯟꯗ ꯑꯅꯤ ꯑꯍꯨꯝ ꯑꯅꯤ ꯑꯍꯨꯝ ꯃ ꯑꯃ ꯃꯊꯛꯇ ꯇꯣꯡꯉꯒ ꯂꯩꯕꯅꯤ
ꯍꯣ ꯍꯣ ꯍꯣ ꯑꯃꯔꯛꯇꯗꯤ ꯌꯧꯅꯤꯡꯉꯤꯍꯦ
ꯅꯨꯡꯉꯥꯏꯕꯅꯤꯍꯦ ꯂꯝꯄꯥꯛ ꯑꯁꯨꯞ ꯑꯆꯥꯎꯕꯗ ꯅꯍꯥꯟ ꯑꯩꯈꯣꯏ ꯆꯠꯄꯗꯣ ꯃꯤ ꯃꯤ ꯇꯔꯨꯛ ꯆꯠꯅꯤꯕꯀꯣ
ꯎꯝ
ꯑꯩꯗꯤ ꯑꯃ ꯐꯥꯎ ꯐꯥꯗꯦ ꯑꯩꯗꯤ ꯇꯣꯁꯂꯥꯏ ꯎꯁꯂꯥꯏ ꯄꯥꯏꯅ ꯕꯨꯔꯥ ꯄꯥꯏꯔ ꯆꯠꯂꯤꯅꯦ
ꯎꯝ ꯑꯆꯧꯕꯗꯨꯁꯨ ꯂꯩꯕ꯭ꯔꯥ
ꯑꯁ ꯑꯆꯧꯕ ꯈꯛꯇꯅꯤꯅꯦ
ꯑꯣ
ꯑꯁꯣꯝꯒꯤꯁꯦ ꯑꯁꯣꯝꯕ ꯐꯥꯕ ꯑꯁꫭꯝ ꯑꯩꯈꯣꯏ ꯁꯣꯝꯗ ꯐꯥꯕꯒꯤꯁꯦ ꯃꯦꯊꯣꯠ ꯈꯔ ꯇꯣꯡꯉꯥꯂꯦꯕꯀꯣ ꯍꯥꯏꯗꯤ ꯑꯩꯈꯣꯏꯔꯣꯝꯗꯗꯤ ꯑꯩꯈꯣꯏ ꯆꯤꯡꯗꯗꯤ ꯏꯂꯥꯏ ꯂꯥꯏꯅ ꯀꯩꯅꯣ ꯇꯧꯕ ꯌꯥꯏꯗꯅ
ꯎꯝ
ꯃꯤꯇꯔ ꯇꯨꯁꯂꯥꯏꯠ ꯄꯥꯏꯔꯒ ꯃꯤꯇꯔ ꯌꯥꯡꯈꯩꯃꯨꯛꯇꯒꯤ ꯑꯗꯨꯝ ꯇꯨꯁꯂꯥꯏꯠꯇꯣ ꯁꯧꯔꯒ ꯆꯠꯄ ꯀꯥꯟꯗ ꯃꯃꯤꯠꯇꯒꯤ ꯎꯑꯦꯕꯀꯣ ꯂꯪꯇ꯭ꯔꯤꯛ ꯂꯪꯕꯗꯣ ꯑꯗꯨꯃꯥꯏꯅ ꯇꯧꯋꯦ ꯑꯗꯨꯗꯒꯤ ꯑꯗꯨꯝ ꯈꯨꯟꯕꯁꯨ ꯆꯠꯄꯅꯦꯕ ꯑꯩꯗꯤ ꯐꯣꯟꯗ ꯈꯛꯇ ꯇꯧꯅꯤ ꯐꯣꯟ ꯇꯨꯁꯂꯥꯏꯠ ꯈꯛꯇ ꯄꯥꯏꯔꯒ ꯆꯠꯄꯅꯤꯅ ꯑꯁ ꯎꯄꯥꯏ ꯂꯩꯇꯅꯤ
ꯍꯥꯎꯕꯗꯤ ꯍꯥꯎꯕ꯭ꯔꯥ ꯁꯣ ꯁꯣꯝꯒꯤꯗꯣ
ꯍꯥꯎꯕꯁꯦ ꯈꯤꯇꯪꯗꯤ ꯋꯥꯠꯗꯤ ꯋꯥꯠꯂꯦ
ꯑꯩꯈꯣꯏ ꯑꯩꯈꯣꯏꯗꯒꯤ ꯑꯩꯈꯣꯏꯅ ꯍꯦꯟ ꯑꯩꯈꯣꯏꯒꯤꯅ ꯍꯦꯟꯒꯔꯝ ꯍꯦꯜꯂꯝꯅꯤꯅꯦ
ꯑꯩꯈꯣꯏꯒꯤꯗ ꯑꯩꯈꯣꯏꯔꯣꯝꯒꯤꯗꯣ ꯈꯔ ꯍꯦꯜꯂꯤꯍꯥꯎꯗꯤ ꯃꯍꯥꯎꯗꯤ ꯁꯣꯝꯒꯤ ꯈꯔ
ꯃꯍꯥꯎꯗꯤ ꯈꯔ ꯋꯥꯠꯂꯤ ꯍꯥꯏꯇꯥꯔꯦꯅꯦ
ꯎꯝ ꯑꯩꯈꯣꯏꯗꯤ ꯎꯃꯪꯗꯒꯤ ꯊꯣꯛꯂꯛꯄꯅꯤꯅ
ꯎꯝ
ꯈꯔ ꯃꯍꯥꯎꯗꯤ ꯈꯔ ꯍꯦꯟꯕ ꯑꯣꯏꯕ ꯍꯦꯜꯂꯝꯒꯅꯦꯕ
ꯃꯥꯅꯦ ꯁꯣꯝꯒꯤꯗꯣ ꯑꯩꯈꯣꯏꯔꯣꯝꯒꯤꯗꯣ ꯈꯔ ꯀꯩꯅꯣ ꯑꯍꯥꯎꯕꯁꯨ ꯈꯔ ꯍꯦꯜꯂꯤ ꯄꯣꯠꯄꯨꯗꯤ ꯑꯁꯣꯝꯒꯤꯁꯤꯅ ꯆꯥꯎꯗꯤ ꯆꯥꯎꯕ ꯑꯁ ꯃꯐꯩꯒꯟꯗꯨꯒ ꯍꯥꯏꯔꯨꯔꯗꯤ ꯑꯁ ꯌꯥꯝ ꯆꯥꯎꯈ꯭ꯔꯖꯥꯅꯤꯀꯣ ꯑꯅꯤ ꯑꯍꯨꯝ ꯁꯦꯠꯊꯕꯗ ꯄꯨꯛ ꯊꯟꯕꯅꯤꯍꯦ
ꯎꯝ ꯂꯥꯛꯀꯦ ꯇꯧꯕꯅꯤꯅꯦ ꯑꯗꯨ ꯌꯥꯗꯕꯒꯤ
ꯍꯧꯖꯤꯛꯀꯥꯟ ꯍꯧꯖꯤꯛꯀꯥꯟ ꯀꯩꯅꯣ ꯍꯩ ꯅꯨꯡꯗꯤ ꯐꯖꯅ ꯄꯥꯜꯂꯝꯅꯤꯅ ꯆꯤꯡꯗꯗꯤ
ꯑꯩ ꯍꯩꯅꯧ ꯒꯨꯝꯕꯁꯤꯗꯤ ꯂꯣꯏꯔꯦ ꯁꯟꯗꯦ ꯂꯥꯛꯄ ꯌꯥꯗꯦ
ꯃꯤ ꯃꯉꯥ ꯇꯔꯥ ꯐꯝꯃꯒ ꯏꯁ
ꯑꯗꯨ ꯆꯥꯗꯕ ꯃꯇꯝ ꯂꯩꯗꯦꯕ
ꯎꯝ ꯉꯔꯥꯡꯗꯨꯁꯨ ꯑꯦ ꯉꯔꯥꯡ ꯅꯍꯥꯟꯗꯁꯨ ꯐꯝꯃꯒ ꯑꯩꯈꯣꯏ ꯑꯅꯤ ꯇꯔꯨꯛ ꯇꯔꯦꯠ ꯐꯝꯃꯒ ꯆꯥꯕꯗ ꯃꯤ ꯌꯥꯝꯕꯗꯤ ꯅꯨꯡꯉꯥꯏꯌꯦꯕ
ꯎꯝ ꯃꯥꯅꯦ ꯃꯥꯅꯦ ꯆꯥꯕ ꯊꯛ ꯆꯥꯕ ꯊꯛꯄꯗꯁꯨ ꯃꯤ ꯃꯊꯧ ꯌꯥꯝ ꯇꯥꯏꯅꯦ
ꯎꯝ
ꯃꯥꯅꯤ ꯈꯇ ꯐꯝꯃꯒ ꯆꯥꯕꯗꯨꯗꯤ ꯏꯁ ꯀꯩꯁꯨ ꯅꯨꯉꯥꯏꯇꯕꯅꯤꯕ
ꯒꯥꯥꯏꯗꯟꯒꯨꯝꯕ ꯑꯃꯨꯛ ꯂꯩꯔꯗꯤꯀꯣ
ꯎꯝ ꯑꯍꯩꯁ ꯌꯥ ꯌꯥꯝ ꯃꯥꯅꯦ ꯃꯥꯅꯦ ꯎꯝ ꯗꯥꯏꯂꯣꯛꯁꯨ ꯈꯔ ꯌꯥ ꯗꯥꯏꯂꯣꯛꯁꯨ ꯌꯥꯝ ꯁꯤꯖꯤꯟꯅꯅꯤꯕ ꯑꯗꯨ
ꯎꯝ ꯌꯦꯡꯕꯗ ꯃꯥ ꯃꯥꯒꯤ ꯈꯨꯠꯆꯥꯗꯨ ꯌꯦꯡꯕꯗ ꯇꯤꯟꯅꯤ ꯌꯣꯠꯇꯕ ꯉꯝꯗꯦꯕ
ꯃꯥꯅꯦ ꯎꯝ ꯈꯨꯆꯥꯗꯒꯤꯁꯨ ꯂꯩꯕꯅꯤꯒꯣ
ꯎꯝ ꯑꯗꯨꯅꯦ
ꯑꯉꯥꯡꯁꯤꯡꯗꯤ ꯍꯛꯆꯥꯡ ꯀꯩꯁꯨ ꯇꯧꯗꯦꯀꯣ ꯅꯥꯕ ꯈꯣꯠꯄ ꯇꯧꯔꯝ ꯇꯧ ꯇꯧꯗꯦꯀꯣ
ꯍꯣꯏ ꯍꯟꯗꯛꯇꯤ ꯑꯗꯨꯝ ꯐꯔꯦ ꯍꯥꯏꯕ ꯇꯥꯔꯦ
ꯑ ꯑꯁ ꯗꯨꯃꯥꯏ ꯂꯩꯗꯣ ꯈ꯭ꯋꯥꯏꯗꯩ ꯕꯦꯁ ꯇꯥꯕꯗꯨꯅꯤꯅꯦ
ꯎꯝ
ꯊꯕꯛ ꯊꯕꯛ ꯆꯠꯄ ꯌꯥꯗꯕꯅꯤꯅ ꯌꯨꯝꯗ ꯈꯇ ꯅꯨꯉꯥꯏ ꯅꯨꯉꯥꯏꯅ ꯂꯩꯍꯧꯒꯗꯝꯅꯦ ꯍꯧꯖꯤꯛꯀꯥꯟ
ꯎꯝ ꯑꯁ ꯂꯥꯎꯁꯨ ꯂꯧ ꯁꯨꯕꯁꯨ ꯆꯠꯄ ꯅꯨꯉꯥꯏꯇꯦ
ꯅꯣꯡ ꯆꯨꯕ ꯀꯥꯟꯗꯗꯤ ꯆꯠꯄꯁꯦ ꯌꯥꯝ ꯔꯤꯛꯁꯀꯤ ꯑꯣꯏꯕꯅꯦꯕꯀꯣ ꯌꯥꯔꯤꯃꯈꯩ ꯌꯨꯝꯗ ꯂꯩꯅꯕ ꯍꯣꯅꯧ
ꯈꯣꯏꯒꯤ ꯂꯥꯎꯗꯤ ꯅꯣꯡ ꯆꯨꯔꯗꯤ ꯆꯠꯄ ꯌꯥꯗꯦꯅꯦ
ꯑꯣꯍꯣ ꯃꯤ ꯂꯣꯡꯒꯦ ꯇꯧꯕ꯭ꯔꯣ
ꯎ ꯍꯣ
ꯑꯗꯨꯨꯅꯤꯅꯦ ꯆꯦꯛꯁꯤꯟꯅ ꯌꯥꯝ ꯆꯦꯁꯤꯟꯒꯗꯕꯅꯦ ꯑꯁ ꯊꯕꯛ ꯁꯨꯋꯦ ꯍꯥꯏꯅ ꯏꯁꯥꯒꯤ ꯏꯁꯥꯒꯤ ꯍꯛꯆꯥꯡꯒꯤ ꯈꯜꯂꯒ ꯁꯨꯒꯗꯕꯅꯤ
ꯎꯝ ꯎꯝ
ꯈꯣꯏ ꯑꯩꯈꯣꯏꯒꯤ ꯍꯧꯅꯕꯤ ꯂꯩꯌꯦꯕꯀꯣ ꯁꯨꯕꯨ ꯁꯨꯔꯗꯤ ꯏꯁꯥꯒꯤ ꯀꯦꯝ ꯈꯟꯗꯅ ꯄꯛꯇꯧ ꯄꯪꯁꯨꯛꯇ ꯁꯨꯔꯒ ꯂꯩꯌꯦꯕ ꯑꯗꯨꯗꯤ ꯑꯁ ꯌꯥꯝ ꯁꯣꯛꯄꯅꯦꯕ ꯏꯁꯥ
ꯎꯝ ꯍꯟꯗꯛꯇꯤ ꯑꯩꯁꯨ ꯈꯔ ꯀꯩꯅꯣ ꯇꯧꯔꯦ ꯑꯥ ꯃꯃꯥꯅ ꯑꯉꯥꯡꯗꯣ
ꯎꯝ
ꯆꯥꯎ ꯆꯥꯎꯕꯅꯤꯅ ꯄꯨꯕ ꯉꯝꯗꯦ ꯅꯪ ꯂ ꯅꯪ ꯌꯨꯝꯗ ꯂꯩꯔꯒ ꯃꯥ ꯁꯦꯅꯧ ꯑꯩ ꯂꯧ ꯆꯠꯀꯦ ꯁꯤꯅꯦꯕ
ꯑꯁ
ꯍꯞꯇꯥ ꯑꯅꯤ ꯁꯨꯔꯦ
ꯑꯉꯥꯡ ꯁꯦꯟꯅꯕꯁꯨ ꯈꯪꯍꯧꯗꯕꯤꯗ ꯌꯥꯝ ꯅꯥ ꯌꯥꯝ ꯋꯥꯕꯅꯤꯀꯣ ꯑꯗꯨ ꯅꯤꯉꯥꯏ ꯈꯔꯞ ꯅꯤꯉꯥꯏ ꯈꯔ ꯐꯕ ꯑꯉꯥꯡ ꯑꯣꯏꯔꯗꯤ ꯈꯔ ꯐꯌꯦ ꯅꯤꯉꯥꯏ ꯌꯥꯝ ꯇꯧꯒꯟꯕ ꯃꯤꯒꯨꯝꯕꯨ ꯂꯧꯍꯟ ꯂꯧꯕ ꯀꯥꯟꯗꯗꯤ ꯑꯁ ꯌꯥꯝ ꯋꯥꯕꯖꯥꯅꯤ ꯇꯥꯕꯔꯣ ꯇꯥꯕꯔꯣ